ꯇꯕ꯭ꯔꯣ ꯀꯩ ꯇꯧꯔꯤꯅꯣ
ꯑꯗꯨꯝ
ꯐꯥꯏꯅ ꯃꯤꯗꯤ ꯍꯧꯖꯤꯛ ꯇꯨꯝꯕ ꯁꯥꯡꯉꯅꯤꯅ
ꯁꯁ ꯄꯨꯛ ꯅꯥꯕꯒꯤ ꯇꯣꯡꯕꯅꯦ
ꯀꯔꯤꯒꯤ ꯄꯨꯛ ꯅꯥꯕ ꯄꯨꯛ ꯅꯥꯔꯤꯕ ꯍꯧꯖꯤꯛꯐꯥꯎ
ꯈꯪꯗꯦ ꯑꯩ ꯇꯤꯟꯐꯤ ꯆꯥꯕꯒꯤꯅꯤ
ꯀꯔꯤ ꯑꯦꯟꯖꯥꯡ ꯆꯥꯕ꯭ꯔꯣꯅ ꯇꯤꯟ ꯐꯤꯁ ꯀ ꯇꯥꯎ ꯋꯥꯔꯤꯗꯣ
ꯇꯦꯝꯕꯤ ꯁꯥꯕꯒꯤ ꯑꯃꯨꯛꯀ ꯅꯥ ꯍꯧꯔꯦ
ꯅꯣꯏꯅꯦ ꯇꯤꯟ ꯐꯤꯁ ꯀ ꯌꯥꯝ ꯆꯥꯏ
ꯆꯅꯤꯡꯉꯥꯏ ꯂꯩꯇꯦ
ꯍꯣꯏ ꯅꯣꯏ ꯍꯣꯏ ꯁꯨꯃꯥꯏꯅ ꯇꯥꯎꯑꯣ ꯐꯔꯥꯛꯀꯦ ꯍꯣꯏ ꯑꯗꯨꯒꯠ ꯅꯥꯄꯤ ꯀꯔꯤ ꯍꯥꯏꯁꯤꯅ ꯀꯈꯣꯏ ꯇꯧꯔꯀꯥꯟꯗꯤ ꯑꯗꯨꯝ ꯆꯞ ꯃꯥꯟꯅꯅ ꯊꯣꯛꯀꯅꯤꯗ
ꯁꯥꯞ ꯃꯅꯎꯅꯤ
ꯑ
ꯑꯩꯈꯣꯏꯅ ꯌꯦꯟꯁꯥꯡꯒ ꯀꯨꯟꯊ꯭ꯔꯥꯒꯤ ꯉꯥꯛꯀꯅꯦꯕ
ꯍꯣꯏ ꯑꯣ ꯑꯣ ꯑꯗꯨꯗꯤ ꯇꯤꯟꯐꯦꯖꯀꯨꯝꯅ ꯑꯗꯨꯗꯤ ꯆꯥꯝꯃꯅꯥꯏꯅ
ꯎꯝ
ꯀꯔꯤꯁꯨꯣ ꯅꯣꯏꯗ ꯌꯥꯝ ꯇꯥꯡꯉ ꯂꯩꯅꯦ
ꯍ ꯎꯝ ꯆꯥꯛ ꯊꯣꯡꯗꯣꯏꯔꯣ
ꯎꯝ ꯏꯅꯦꯅ ꯏꯅꯦꯒ ꯏꯟꯁꯥꯡꯅ ꯍꯥꯎꯕꯒꯤ ꯃꯥꯅ ꯊꯣꯡꯉꯅꯤ ꯍꯣꯏ ꯐꯩꯌꯦ ꯇꯨꯝꯁꯦ ꯍꯌꯦ ꯑꯩꯅ ꯌꯥꯗꯕ ꯑꯩꯒꯤ ꯕꯧ ꯌꯦꯡꯒꯅꯤ ꯁꯤꯗ ꯌꯦꯡꯕ ꯅꯨꯡꯉꯥꯏꯇꯦꯅ ꯍꯥꯏꯕꯅꯦ ꯍꯧꯖꯤꯛ ꯇꯨꯝꯃꯣꯅ ꯍꯥꯏꯕ ꯅ ꯇꯨꯝꯅꯤꯡꯗꯦ ꯍꯥꯏꯕ
ꯑ
ꯍꯥꯥ
ꯃ ꯄꯥꯁꯨ ꯂꯥꯛꯥ
ꯍꯣꯏ ꯂꯥꯛꯑꯦ ꯄꯨꯂꯞ ꯑꯩꯈꯣꯏ ꯆꯥꯛ ꯆꯥꯕ ꯂꯣꯏꯔꯒ ꯍꯥꯟꯗꯣꯏꯅꯤ ꯕꯣꯜꯁꯦ ꯌꯦꯡꯗꯣꯏꯅꯤꯗꯅ ꯑꯩꯈꯣꯏ ꯉꯁꯤꯗꯤ
ꯃ ꯑꯗꯨꯅ ꯑꯗꯨꯗꯤ
ꯑꯁ ꯑꯗꯨꯗꯨꯅ ꯍꯦꯡꯕ ꯅꯨꯡꯉꯥꯏ ꯄꯦꯔꯦꯠꯁꯨ ꯑꯃꯨꯛ ꯆꯠꯄꯒꯤ ꯋꯥꯏꯕ ꯏꯔꯨꯅꯤꯡꯉꯦ
ꯏꯆꯦꯅꯀꯧ ꯑꯩꯈꯣꯏ ꯑꯩꯈꯣꯏ ꯁꯨꯃꯥꯏꯅ ꯇꯥꯎꯕꯗꯣ ꯃꯥꯅ ꯈꯪꯅꯤꯡꯉꯤ ꯍꯥꯏꯕ ꯃꯥꯅ ꯑꯩꯅ ꯅꯣꯛꯀꯅꯨꯀꯣꯅ ꯍꯥꯏꯕ ꯑꯗꯨꯒꯤ
ꯁꯤ ꯑꯩ ꯑꯩ ꯑꯗꯨꯝ ꯋꯥ ꯉꯥꯡ ꯃꯥ ꯅꯍꯣꯛꯂꯦꯕ ꯑꯗꯨꯒꯤ ꯅꯣꯀꯅꯣ ꯍꯥꯏꯕ
ꯎꯝ ꯍꯝ
ꯍꯧꯖꯤꯛ ꯐꯥꯎ ꯅꯣꯛꯂꯒ ꯂꯥꯛꯑꯦ
ꯍꯣ
ꯀꯃꯥꯏꯅ ꯇꯥꯎꯕ꯭ꯔꯣꯅꯣ
ꯐꯔꯦꯅ ꯋꯥꯀꯤꯡ ꯆꯇꯅꯤꯈꯣꯏ
ꯆꯠꯂꯣ ꯆꯠꯂꯣ ꯅꯪꯒꯤ ꯄꯨ ꯀꯅꯥ ꯀꯅꯥ
ꯍꯣꯏꯣꯏ ꯃꯌꯥ ꯆꯠꯇꯣꯏꯅꯦ ꯀꯩꯗ ꯆꯆꯦꯔ ꯈꯪꯗ ꯆꯤꯡꯀ ꯁꯦꯔꯥ
ꯀꯣꯏꯗ ꯂꯥꯛꯑꯣ
ꯆꯁ ꯀꯔꯤ ꯄꯤꯅꯤ
ꯅꯪꯅ ꯅꯪꯅ ꯒꯤ ꯇꯦꯛ ꯄꯤꯕꯗꯣ
ꯒꯤꯇꯦꯛ
ꯑꯗꯨ ꯄꯤꯒꯦ ꯅꯪꯅ ꯄꯤꯕꯗꯣ
ꯑꯩ ꯃꯖꯦ ꯁꯤꯒ ꯍꯥꯎꯗ
ꯍꯥꯎꯗ
ꯑꯣ ꯍꯥꯎꯕꯁꯨ ꯂꯥꯛꯑꯦ ꯍꯥꯎꯗꯕꯁꯨ ꯂꯥꯛꯑꯌꯦꯦ
ꯎꯝ ꯑꯗꯨꯁꯨ ꯆꯤꯅꯤꯗꯣ ꯈꯔ ꯍꯥꯞꯄꯗꯤ ꯌꯥꯏꯗ
ꯑꯣ ꯍ ꯑꯗꯨ ꯍꯥꯞꯄꯣ
ꯆꯅꯤ ꯍꯥꯞꯀꯦ
ꯎ
ꯆꯤꯅꯤ ꯈꯔ ꯌꯥꯝꯅ ꯍꯥꯞꯄꯒꯦ
ꯆꯥꯎꯒꯤ ꯅꯠꯇꯕ ꯀꯣ ꯐꯥꯔꯝꯒꯤ ꯑꯣꯏꯕ ꯃꯥꯂꯦ
ꯅꯣꯏ ꯑꯩꯈꯣꯏꯒꯤ ꯌꯥꯝ ꯄꯤꯌꯦ ꯅꯣꯏꯒꯤꯗꯤ ꯂꯥꯏꯔꯕꯅꯤ
ꯌꯥꯝ ꯌꯥꯝ ꯂꯥꯛꯌꯦ ꯑꯩꯈꯣꯏ ꯀꯩꯅꯣ ꯄꯥꯏꯕꯤꯌ ꯀꯁꯨ ꯄꯤꯗꯣꯏꯅꯦ ꯌꯥꯗꯦꯗ ꯅꯪꯒꯤꯗꯤ
ꯀꯝꯃꯦꯍ ꯆꯥꯕ ꯊꯥꯜꯂꯅꯤ ꯑꯩꯈꯣꯏ ꯑꯅꯦꯛꯈꯛ ꯇꯧꯔꯒꯤ
ꯃꯆꯥ ꯃꯆꯥꯅꯦ ꯑꯩꯈꯣꯏꯒꯤꯗꯣ
ꯗꯔꯁꯦ ꯌꯥꯝ ꯀꯔꯤ ꯍꯥꯏꯔꯁꯤꯔꯥ ꯆꯥꯅꯤꯡꯉꯦ ꯍꯥꯏꯔꯁꯤ ꯌꯥꯝ ꯆꯥꯕ ꯉꯝꯕ ꯄꯣꯠ ꯅꯠꯇꯦꯅ ꯑꯗꯨꯗꯤ ꯑꯗꯨꯗꯒꯅꯦ
ꯁꯨꯏ ꯌꯥꯝ ꯄꯥꯝꯕꯗꯤ ꯅꯠꯇꯦ
ꯑꯣ ꯑꯩꯗꯤ ꯄꯥꯝꯗꯤ ꯄꯥꯝꯃꯦꯗ ꯑꯩꯗꯤ ꯁꯨꯋꯤꯠꯀꯣꯔꯟꯁꯦ ꯑꯗꯨꯝ ꯂꯥꯏꯔꯒ
ꯁ꯭ꯋꯤꯠ ꯀꯣꯔꯟ ꯄꯥꯝꯃꯦ ꯑꯗꯣ ꯑꯃ ꯆꯥꯔꯗꯤ
ꯎꯝ
ꯊꯦ
ꯑꯗꯨꯒ ꯉꯥꯏꯍꯥꯛ ꯁ꯭ꯋꯤꯠ ꯀꯣꯔꯟ ꯐꯪꯗꯕ ꯃꯇꯝ ꯑꯃ ꯂꯩꯌꯦꯕ ꯏꯅꯥꯎꯅꯨꯄꯥ ꯂꯥꯔ ꯀꯥꯟꯒꯣ ꯃ ꯃꯇꯝ ꯑꯃ ꯂꯥꯏꯌꯦꯌꯦꯛ ꯐꯥꯡꯗꯕ ꯃꯇꯝ ꯍꯧꯖꯤꯛꯅ ꯑꯗꯨꯝ ꯐꯪꯕ ꯍꯥꯎꯈ꯭ꯔꯦ
ꯆꯥꯝꯃꯒꯤ ꯇꯔꯨꯛꯔꯥ ꯇꯔꯦꯠꯔꯥ ꯄꯤꯕꯗꯣ
ꯇꯔꯦꯠ ꯇꯔꯦꯠ ꯄꯤꯌꯦ ꯈꯣꯏꯗꯗꯤ
ꯅꯍꯥꯟꯗꯤ ꯇꯔꯨꯛ ꯄꯤꯕꯅꯦꯗ
ꯃꯥꯄꯟ ꯄꯤꯕꯁꯨ ꯑꯗꯨꯝ ꯐꯪꯉꯤ ꯃꯔꯛ ꯃꯔꯛꯇ ꯀꯣ ꯗꯥꯎꯒ ꯌꯥꯔꯗꯤ ꯈꯔ ꯊꯦꯡꯉꯗꯤꯀꯣ
ꯈꯔ ꯊꯦꯡ ꯇꯨꯝ ꯐꯪꯕꯅꯦ ꯏꯆꯦ ꯂꯩꯔꯀꯥꯟꯗ ꯑꯩꯈꯣꯏꯅꯤꯗꯤ ꯑꯗꯨꯝ ꯊꯦꯡ ꯊꯦꯡꯅ ꯂꯥꯎꯋꯦ ꯍꯥꯏꯕꯗꯤ ꯈꯪꯕꯒꯤꯀꯣ
ꯎꯝ ꯅꯥꯗꯤ ꯑꯩꯁꯨ ꯑꯗꯨꯃꯥꯏ ꯆꯠꯀꯅꯤ
ꯍꯣꯏ ꯂꯥꯛꯑꯗꯤ ꯅꯨꯡꯉꯥꯏꯒꯅꯤꯀꯣ
ꯍꯣꯏ ꯅꯨꯡꯊꯤꯜꯗ ꯋꯥꯛꯀꯤꯡ ꯆꯠꯇꯕꯤꯗ ꯑꯗꯨꯝ ꯏꯟꯁꯥꯡ ꯂꯧꯕ ꯆꯠꯄꯗꯣ ꯋꯥꯛꯀꯤꯡꯒ ꯆꯞ ꯃꯥꯟꯅꯩꯕ
ꯍꯣꯏ ꯍꯣꯏ ꯆꯞ ꯃꯥꯟꯅꯩ ꯑꯗꯨꯝ ꯀꯣꯏꯔꯒ ꯑꯗꯨꯝ ꯌꯦꯡꯉꯒ ꯆꯠꯀꯅꯤꯗꯅ ꯌꯦꯟꯁꯥꯡꯒ ꯌꯦꯡꯉꯗꯤ ꯁꯨꯃꯥꯏꯅ ꯇꯥꯎꯕ ꯅꯨꯡꯉꯥꯏꯌꯦꯗ ꯑꯗꯨꯝ ꯌꯦꯡ ꯂꯩ ꯌꯦꯑꯒ ꯄꯨꯡ ꯑꯃ ꯑꯅꯤꯒ ꯆꯥꯡꯕ ꯃꯇꯝ ꯑꯃ ꯂꯥꯛꯌꯦ ꯌꯦꯟꯖꯥꯡ ꯌꯦꯡꯕ ꯀꯥꯟꯗꯀꯣ ꯇꯨꯝ ꯀꯣꯏꯔꯒ ꯀꯔꯤ ꯍꯥꯏꯁꯤꯔꯥ ꯈꯪꯗꯦ ꯑꯗꯨꯝ ꯌꯥꯝ ꯊꯦꯡ ꯊꯦꯡꯉꯦ ꯃꯇꯥꯝꯒ ꯌꯥꯝ ꯆꯥꯡꯉꯦ ꯅꯪ ꯅꯅꯥꯎ ꯅꯨꯄꯥꯗꯤ ꯂꯥꯛꯑꯕꯣ
ꯂꯥꯛ ꯑꯦ ꯍꯣꯏ
ꯑ
ꯃꯥ ꯒꯦꯝ ꯁꯥꯟꯅꯔꯤ
ꯉꯁꯥꯏ ꯃꯥ ꯅꯪꯒꯤ ꯅꯆꯥ ꯅꯪꯒꯤ ꯅꯆꯥꯅꯨꯄꯤꯒꯤ
ꯋꯥꯛꯀꯔ ꯄꯨꯕ ꯃꯇꯝ ꯑꯩꯗꯤ ꯌꯥꯝ ꯅꯣꯛꯅꯤꯡꯕꯀꯣ ꯏꯁꯥꯏꯗꯣ ꯃꯥꯁꯨ ꯅꯣꯛꯔꯒ ꯍꯥꯟꯅ ꯂꯥꯛꯑꯦ ꯑꯗꯨꯒ ꯏꯅꯥꯎ ꯏ
ꯑ ꯑꯗꯨꯃꯥꯏꯅ ꯇꯧꯔꯒ ꯑꯩꯁꯨ ꯌꯨꯝ ꯍꯜꯂꯛꯄꯅꯦ ꯅꯍꯥꯟꯗꯣ
ꯑꯩꯗꯤ ꯌꯥꯝ ꯅꯣꯛꯅꯤꯡꯉꯦ ꯑꯗꯨ ꯏꯅꯥꯎꯅꯨ ꯄꯥꯁꯦ ꯌꯥꯝ ꯅꯣꯛꯅꯤꯡꯕ ꯃꯥꯜꯂꯦ ꯑꯗꯨꯒ ꯑꯩꯅ ꯑꯩꯗꯤ ꯐꯣꯟ ꯑꯗꯨꯝ ꯇꯥꯎꯔꯕꯒꯤ ꯃꯥꯁꯤ ꯄꯨꯛꯅꯤꯡꯁꯤ ꯈꯥꯡꯕ ꯃꯥꯜꯂꯦ ꯑꯩꯉꯣꯟꯗ ꯌꯦꯡꯔꯒ ꯃꯥꯁꯦ ꯅꯣꯛꯔꯒꯀꯣ ꯑꯥꯏ ꯅꯣꯏ ꯅꯣꯛꯅꯤꯡꯕꯅꯦ ꯑꯩꯅ ꯑꯗꯨ ꯍꯧꯖꯤꯛ ꯑꯗꯨ ꯃꯇꯝ ꯑ ꯅꯪ ꯅꯣꯏ ꯑꯅꯤ ꯂꯥꯛꯄ ꯃꯇꯝ ꯑꯩꯗꯤ ꯅꯣꯛꯉꯦ ꯍꯥꯏꯔꯒ ꯈꯣꯏ ꯑꯅꯤꯁꯨ ꯅꯣꯛꯔꯒ ꯂꯥꯛꯄꯅꯦꯅ ꯍꯥꯏ ꯄꯁꯦ ꯌꯥꯝ ꯂꯩ ꯉꯨꯃꯦ ꯍꯝ
ꯅꯍꯥꯟ ꯑꯩꯁꯨ ꯑꯗꯨꯃꯥꯏꯅ ꯇꯥꯎꯕꯒꯤꯀꯣ ꯃꯤꯌꯥꯝ ꯃꯤꯁ ꯁꯤꯡꯗꯣ ꯌꯦꯡꯉꯒ ꯂꯣꯛꯄꯅꯦ ꯑꯩꯉꯣꯟꯗꯁꯨ
ꯅꯣꯛꯅꯤꯡꯒꯅꯤ ꯍꯥꯏꯕꯗꯤ ꯃꯥꯅ ꯄꯥꯏꯕ ꯏꯁꯇꯥꯏꯜꯗꯁꯨ ꯀꯔꯤ ꯍꯥꯏꯁꯤꯔꯥ ꯈꯥꯡꯉꯒ ꯂꯥꯛꯄꯗꯣ ꯑ ꯀꯔꯤ ꯍꯥꯏꯁꯤꯔꯥ ꯑꯗꯨꯝ ꯊꯥꯡꯉ ꯄꯨꯔꯛꯑꯦꯅ ꯑꯁ ꯌꯥꯝ ꯅꯣꯛꯅꯤꯡꯉꯤ ꯕꯤꯖꯤꯅꯦꯁ
ꯌꯥꯝ ꯂꯨꯕꯗꯤ ꯅꯠꯇꯦꯕ ꯑꯗꯣ ꯆꯥꯎꯕꯒꯤ ꯈꯔ ꯎꯕ ꯑꯦꯕ
ꯇꯅꯦ
ꯃꯥꯗꯤ ꯈꯔ ꯆꯥꯎꯕꯅꯤꯅ ꯈꯔ ꯐꯥꯔꯝꯒꯅꯤ ꯑꯩꯗꯤ ꯏꯄꯤꯛ ꯄꯤꯛꯔꯒ ꯀꯣ ꯑꯗꯨ
ꯎꯝ
ꯄꯥꯏꯔꯒ ꯃꯤꯗꯤ ꯌꯥꯝꯅ
ꯑꯩꯗꯤ ꯅꯣꯛꯅꯤꯡꯕꯅꯦ ꯑꯩꯁꯨ ꯌꯦꯡꯔꯒ ꯃꯥꯒꯤ ꯃꯇꯥꯎꯗꯣ ꯅꯧꯔꯒ ꯍꯥꯟꯅ ꯅꯧꯔꯒ ꯆꯥꯡꯉꯦ ꯃꯥꯁꯦ ꯑꯩ ꯅꯣꯛꯀꯅꯤ ꯍꯥꯏꯕ ꯃꯥꯁꯨ ꯍꯥꯟꯅ ꯈꯪꯉꯦꯕ ꯑꯗꯨꯒꯤ ꯅꯣꯛꯔꯒ ꯆꯥꯡꯉꯦ ꯑꯩ
ꯃꯣꯏꯅꯤꯗꯣ ꯑꯩꯅ ꯅꯣꯛꯅꯤꯡꯕ ꯒ꯭ꯌꯥꯟ ꯇꯥꯔꯒ ꯂꯥꯛꯑꯦꯅꯦ ꯑꯩ ꯇꯥꯎꯕꯗ ꯎꯕꯗꯣ ꯌꯥꯝ ꯂꯣꯛꯅꯤꯡꯕ ꯋꯥꯅꯤꯗ
ꯅꯪꯒꯤꯕꯨ ꯈꯔ ꯐꯥꯈ꯭ꯔꯕꯣ ꯀꯃꯥꯏ ꯀꯃꯥꯏ ꯑꯒ ꯆꯀꯞ ꯆꯀ
ꯑ ꯕꯕꯣꯛ ꯀꯂꯣ
ꯎꯝ
ꯑꯗꯨꯝ ꯈꯪꯗ꯭ꯔꯦꯗ ꯍꯧꯖꯤꯛꯇꯤ ꯃꯥꯁꯦ ꯌꯥꯝ ꯅꯥꯕꯗꯤ ꯅꯠꯇꯦ ꯑꯗꯣ ꯊꯥꯏꯅꯗꯒꯤ ꯌꯦꯡꯂꯡꯉꯛꯄꯅꯦ ꯍꯥꯏꯌꯦ ꯆꯤꯁꯦ ꯀꯣ ꯑꯗꯨꯒ ꯑꯃꯨꯛꯀ ꯌꯦꯡ ꯌꯦꯡꯅꯤꯡꯕꯒꯤ ꯂꯥꯛꯄꯅꯤ ꯍꯥꯏꯌꯦ
ꯑꯣ
ꯃꯥ ꯀꯔꯤ ꯍꯥꯏꯁꯤꯔꯥ ꯃꯥ ꯃꯅꯨꯡ ꯄꯣꯛꯀꯦꯀꯣ ꯑꯗꯨ ꯌꯦꯡꯕꯅꯤ ꯍꯥꯏꯌꯦ ꯑꯗꯨ ꯃꯤ ꯌꯥꯝ ꯌꯦꯡꯈ꯭ꯔꯦ ꯌꯥꯔꯦ ꯅ ꯍꯤꯗꯥꯛꯀ ꯄꯤꯔꯒ ꯂꯥꯛꯑꯦ ꯍꯥꯏꯌꯦ ꯍꯤꯗꯥꯛ ꯂꯥꯏꯑꯦ ꯂꯥꯏꯔꯒ ꯂꯣꯏꯔꯦ ꯍꯥꯏꯌꯦꯦ
ꯒꯥ ꯍꯥꯟꯗꯣꯏꯔ
ꯍꯌꯦꯡ ꯍꯥꯟꯒꯅꯤ
ꯑꯣ
ꯉꯁꯤꯅ ꯍꯟꯒꯅꯤꯗꯤ ꯃꯣꯏ ꯇꯟ ꯇꯧ ꯃꯥꯜꯂꯦ ꯑꯩꯅ ꯀꯣꯏ ꯍꯥꯥ
ꯒꯥꯔꯤꯗ ꯍꯟꯗꯣꯏꯔꯥ
ꯑꯣ ꯒꯥꯔꯤ ꯇ ꯍꯟꯒꯅꯤ ꯑꯗꯨꯅ ꯑ ꯉꯁꯤꯗꯤ ꯍꯟꯅꯤꯡꯕ ꯃꯥꯜꯂꯦ ꯑꯗꯨꯅ ꯑꯩꯅ ꯀꯣꯏꯕ ꯆꯠꯁꯤꯗ ꯂꯥꯛ ꯂꯥꯛꯄꯁꯨ ꯑꯗꯨꯃꯥꯏꯅ ꯇꯅꯁꯨ ꯂꯥꯛꯄ ꯅꯠꯇꯦ ꯀꯣꯏꯕ ꯆꯠꯁꯦꯅ ꯍꯥꯏꯔ ꯀꯥꯟꯗ ꯄꯨꯄꯨꯗꯤ ꯌꯥꯝ ꯍꯔꯥꯎꯏ ꯄꯨꯕꯣꯛꯗꯤ ꯆꯠꯂꯀꯥꯟꯗ ꯃꯥꯗꯤ ꯋꯥꯏꯑꯅ ꯍꯥꯏꯦ ꯑꯗꯨꯒ ꯄꯨꯄꯨꯅ ꯌꯥꯝꯗꯧ ꯅꯤꯡꯕꯅꯦ ꯍꯥ
ꯀꯥꯏ ꯀꯥꯏ ꯗꯦ ꯆꯠꯄꯔ
ꯃ꯭ꯌꯨꯖꯤꯌꯝꯒ ꯀꯪꯂꯥ ꯑꯗꯨꯝ ꯆꯠꯂꯦ
ꯍ
ꯑꯩꯒꯤ ꯄꯨꯄꯨꯗꯤꯀꯣ ꯈꯔ ꯀꯣꯏꯅꯤꯡꯕ ꯃꯥꯜꯂꯦ ꯃꯥꯗꯤ ꯑꯗꯨꯒ ꯕꯕꯣꯛ ꯅꯍꯥꯟ ꯂꯥꯛꯁꯦꯅ ꯅꯦ ꯃꯣꯏ ꯑꯅꯤꯅ ꯍꯥꯏꯔꯛꯄ ꯑꯩꯈꯣꯏ ꯂꯥꯛꯑꯦ ꯀꯪꯂꯥ ꯀꯣꯏꯕ ꯂꯣꯏꯔꯒ ꯑꯩꯗꯤ ꯄꯨꯄꯨꯕꯅꯤ ꯌꯥꯝ ꯅꯣꯛ ꯍꯤꯡꯕꯀꯣ ꯃꯥꯗꯤ ꯐꯣꯇꯣꯒ ꯌꯥꯝ ꯀꯥꯞꯅꯤꯡꯕ ꯁꯨꯃꯥꯏꯅ ꯇꯧꯅꯤꯡꯕꯅꯦꯕ ꯃꯥꯗꯤ ꯑꯩꯈꯣꯏ ꯀꯔꯤ ꯍꯥꯏ ꯆ꯭ꯔꯃꯥ ꯃꯅꯨꯡꯗꯗꯤꯀꯣ ꯑꯉꯥꯡ ꯌꯥꯝ ꯇꯥꯕꯅꯤ ꯃ꯭ꯔꯝꯥꯇꯥꯏꯒꯤ ꯄꯗꯤꯀꯣ ꯃꯥꯗꯤ ꯐꯨꯠꯇꯣꯛꯑꯒ ꯌꯥꯝ ꯀꯥꯞꯅꯤꯡꯕ ꯍꯣꯏ ꯁꯦꯜꯐꯤ ꯐꯥꯎ ꯀꯥꯞꯅꯤꯡꯕꯗꯣ ꯍꯣꯏ ꯌꯥꯝ ꯅꯣꯛꯅꯤꯡꯕꯅꯦ ꯁꯦꯜꯐꯤ ꯀꯥꯞꯁꯦꯅ ꯑꯗꯨ ꯑꯗꯨꯃꯥꯏꯅꯤꯕꯀꯣ ꯑꯃꯗ ꯂꯩꯕꯗꯣ ꯀꯥꯍꯨꯂꯣꯡꯗ ꯂꯥꯛꯕꯗꯣ
ꯑꯣ ꯑꯗꯨꯣ ꯟ ꯒ꯭ꯌꯥꯟ ꯇꯥꯗꯦ ꯀꯔꯝꯕꯗꯨꯔꯣ ꯍꯥꯏꯕꯁꯦ
ꯑꯍꯟ ꯑꯍ ꯑꯍꯥꯟꯠꯇꯦ ꯈꯔ ꯃꯥꯒꯤ ꯎꯝ ꯅꯇꯣꯟ ꯑꯍꯥꯡ ꯔꯦꯠ ꯊꯣꯛꯄ ꯅꯨꯄꯥꯗꯣ
ꯈꯪꯉ
ꯑꯣ ꯑꯗꯨꯟꯅꯦ ꯑꯗꯨ ꯄꯨꯕꯣꯛ ꯌꯥꯝ ꯅꯨꯡꯅꯦ ꯉꯁꯦ ꯁꯦꯜꯐꯤꯒ ꯂꯥꯎꯁꯦꯅ ꯍꯥꯏꯔꯛ ꯑꯦꯦ ꯐꯇꯣ ꯀꯥꯄ ꯀꯥꯄꯤ ꯀꯣꯏꯗ ꯅ꯭ꯔꯣ ꯑꯃ ꯨ ꯂꯥꯛꯑꯦꯗ ꯅꯍꯥꯟ ꯅꯍꯥꯟ ꯑꯩꯅ ꯑꯗꯨ ꯃꯥ ꯂꯥꯛꯔꯗꯤ ꯅꯨꯡꯉꯥꯏꯌꯦ ꯂꯥꯛ ꯑꯩ ꯍꯥꯏꯔꯛꯄ ꯅꯨꯄꯥꯗꯣ ꯏꯕꯨꯡꯗꯣ ꯃꯥꯗꯣ ꯈꯔ ꯅꯣꯏꯔꯒ
ꯍ
ꯈꯪꯕ꯭ꯔꯥ ꯅꯍꯥꯟꯁꯦ ꯇꯥꯁ ꯑ ꯅꯍꯥꯟꯁꯦ ꯇꯖ ꯊꯥꯝꯕꯗꯣ ꯆꯞꯄꯣ ꯆꯥꯕꯒꯤ ꯑꯣ ꯑꯗꯨ ꯅꯨꯄꯥ ꯑꯩꯈꯣꯏ ꯑꯅꯤ ꯗꯤ ꯌꯥꯝ ꯅꯣꯛꯑꯦꯅꯤꯡꯕ ꯅꯣꯛꯅꯤꯡꯕꯒꯤꯀꯣ
ꯍ
ꯌꯥꯝ ꯅꯣꯛꯅꯤꯡꯕꯅꯦ ꯑꯩ ꯄꯨꯄꯨꯗꯤ ꯁꯨꯃꯥꯏꯅ ꯇꯧꯕꯅꯤ ꯃꯥꯗꯤ ꯁꯨꯃꯥꯏꯅ ꯀꯣꯏꯕ ꯆꯠꯄꯁꯦ ꯃꯥꯗꯤ ꯌꯥꯝꯅ ꯅꯨꯡꯉꯥꯏꯕꯅꯤ ꯆꯠꯅꯤꯡꯉꯤ ꯍꯥꯏꯕꯅꯤ ꯃꯥꯗꯦ ꯍꯜꯂꯥꯛꯇꯣꯏ ꯍꯟꯒꯗ꯭ꯔꯥ ꯍꯧꯖꯤꯛꯁꯦ ꯑꯩꯗꯤ ꯑꯃꯨꯛꯀ ꯆꯠꯅꯤꯡꯉꯦ ꯍꯥꯏꯔꯣ ꯅꯕꯀꯣ
ꯗ ꯆꯠꯗ ꯑꯩꯗꯤꯅ ꯑꯩꯒꯤꯒꯥꯔꯤ ꯅꯠꯇ꯭ꯔꯣ
ꯑꯩꯅ ꯈꯟꯕꯗꯤ ꯁꯤ ꯀꯣꯏꯕ ꯆꯠꯂꯨ ꯂꯣꯏꯔꯀꯥꯟꯗ ꯄꯨꯕꯣꯛꯅꯅꯤꯅꯦ ꯃꯣꯏ ꯑꯅꯤ ꯑꯅꯅꯦꯗ ꯍꯥꯟꯁꯤ ꯍꯍꯥꯟꯁꯤꯅ ꯍꯥꯏꯕꯒꯤꯀꯣ ꯑꯗꯨ ꯌꯥꯔꯒꯗꯤ